ꯇꯥꯕ꯭ꯔꯣ
ꯑꯧ ꯇꯥꯏꯌꯦ
ꯎꯝ ꯍ ꯑꯁ ꯈꯪꯗ꯭ꯔꯦ ꯍꯧꯖꯤꯛꯗꯤ ꯀꯩꯗꯧꯔꯤꯒꯦꯅ
ꯑꯁ ꯑꯩꯁꯨ ꯍꯧꯖꯤꯛ ꯃꯄꯥꯟ ꯊꯣꯛꯑꯁꯤꯔꯅ ꯈꯜꯂꯝꯃꯤꯅꯤꯅꯦ ꯁꯥꯕ ꯍꯧꯔꯦꯅꯦ ꯌꯥꯗ꯭ꯔꯦ ꯎꯨꯃꯥꯟ ꯊꯣꯛꯑꯦ
ꯍ ꯑꯗ ꯁꯥꯕ ꯀꯥꯂꯦꯟꯁꯦ ꯇꯜꯂꯤꯗ ꯑꯩꯗꯤ
ꯑꯁ ꯑꯩ ꯀꯜ ꯑꯩꯁꯨ ꯀꯜꯂ ꯌꯦꯟ ꯇꯂꯦ
ꯅꯤꯡꯊꯝꯊꯥ ꯄꯥꯝꯃꯤꯗ ꯑꯩꯅꯤ
ꯅꯨꯡꯉꯥꯏꯕ ꯑꯗꯨꯅ
ꯎꯝ
ꯑ ꯑꯩꯈꯣꯏꯗꯁꯨ ꯀꯝꯐꯣꯔꯠ ꯂꯩꯗꯅ ꯑꯁ ꯇꯨꯝꯕ ꯀꯥꯁꯤꯅ ꯌꯥꯝꯅ ꯅꯨꯉꯥꯏꯌꯦ ꯏꯟꯗꯝꯗ ꯗꯗꯤ
ꯑꯁ
ꯏꯡꯗꯝ ꯗꯒ ꯀꯔꯁ ꯋꯤꯟꯇꯔ ꯈꯤꯇꯪꯪ ꯆꯪꯕ ꯀꯥꯟꯗ
ꯎꯝ
ꯑꯁꯨ ꯃꯇꯝꯗ ꯈꯤꯇꯪ ꯃꯉꯥꯏꯔꯦ
ꯎꯝ
ꯑ ꯁꯟꯗꯛꯁꯦ ꯀꯩ ꯍꯥꯏꯁꯤ꯭ꯔꯣ ꯅꯨꯃꯤꯠ ꯆꯠꯄꯒꯁꯦ ꯀꯩꯝ ꯈꯪꯗ꯭ꯔꯦꯍꯦ
ꯄꯨꯡ ꯇꯥꯕꯁꯨ ꯈꯪꯍꯧꯗꯦ ꯁꯠ ꯆꯠ ꯇꯥꯏ
ꯎꯝ ꯍꯧꯖꯤꯛꯀꯦ ꯑꯃꯨꯛ ꯄꯨꯡ ꯑꯃ ꯃꯈꯥꯏ ꯑꯅꯤꯃꯨꯛ ꯇꯥꯗꯧꯔꯦ ꯉꯥꯏꯍꯛ ꯂꯩꯔꯗꯤ ꯇꯥꯔꯅꯤ
ꯈꯪꯗꯔꯦꯗꯥ
ꯉꯥꯏꯍꯥꯛ ꯂꯩꯔꯗꯤ ꯀ꯭ꯔꯤꯁꯃꯥꯁ ꯃꯇꯝ ꯃꯨꯛ ꯂꯥꯛ ꯑꯥꯅꯤꯅꯦ ꯅꯛꯇꯤ ꯐꯖꯅ ꯇꯧꯗ꯭ꯔꯗꯤ ꯅꯪ ꯐꯖꯅꯗꯤ ꯇꯧꯕ ꯌꯥ ꯌꯥꯒꯗꯧ ꯃꯥꯜꯂꯦꯗ
ꯌꯥꯗꯧ ꯃꯥꯟꯗꯦ ꯇꯧꯁꯦ ꯈꯪꯗꯣꯏꯁ
ꯁꯨꯃꯥꯏꯅ ꯇꯧꯗꯦ
ꯏꯁꯩꯁꯨ ꯀꯩ ꯍꯥꯏꯗꯔ ꯂꯞ ꯁꯣꯡꯒꯨꯝꯕ ꯇꯧꯍꯜꯂꯒ ꯀꯧꯔꯒ ꯑꯦꯟꯇꯔꯇꯦꯟꯃꯦꯟꯒꯨꯝꯕ ꯐꯖꯍꯜꯂꯗꯤ
ꯎꯝ
ꯅꯣꯏ ꯅꯨꯡꯉꯥꯏꯒꯗꯧꯕꯅꯦ ꯑꯗꯣ ꯑꯁ ꯑꯩꯈꯣꯏꯗꯗꯤ ꯌꯥꯔꯦꯅꯦ ꯍꯤꯡꯃꯟꯕꯁꯤꯗꯤ ꯌꯥꯗꯦꯅꯦ ꯍꯟꯗꯛꯀꯥꯟꯁꯦ ꯑꯌꯥꯝꯕ ꯑꯗꯨꯃꯥꯏꯅ ꯇꯧꯕ ꯃꯥꯜꯂꯦꯗ ꯑꯌꯥꯝꯕ ꯆꯔꯁꯦ
ꯎꯝ ꯑꯌꯥꯝꯕꯗꯤ ꯑꯗꯨꯅ ꯑꯗꯨꯃꯥꯏꯅ ꯇꯧꯋꯦꯗ
ꯃꯣꯏ ꯑꯩꯈꯣꯏ ꯏꯃꯅꯕ ꯈꯣꯏꯗꯁꯨ ꯍꯪꯉꯒꯀꯣ
ꯎꯝ
ꯃꯣꯏꯁꯦ ꯑꯌꯥꯝꯕ ꯂꯣꯏ ꯊꯤꯡꯉꯦ ꯁꯤ ꯂꯞ ꯁꯣꯡ ꯀꯩꯀꯥꯁꯦ
ꯎꯝ
ꯁꯤ ꯂꯥꯏꯕꯅꯤ ꯍꯦꯟꯅꯅꯤ ꯅꯨꯡꯉꯥꯏꯔꯦ ꯑꯩꯗꯤ
ꯅꯣꯏ ꯍꯀꯨꯝꯗ ꯂꯧ ꯎꯕ꯭ꯔꯣ
ꯎꯗꯦꯗ ꯍꯀꯨꯝꯗ ꯍꯀꯨꯝ ꯂꯧ ꯍꯣꯏ ꯎꯔꯦ ꯍꯣꯏ ꯅꯣꯏꯗꯤ ꯎꯕꯒꯨꯝ ꯇꯧꯕꯅꯦ ꯅꯣꯏꯗꯤ
ꯎꯝ
ꯕꯣꯔꯥ ꯀꯌꯥꯃꯨꯛꯇꯤ ꯐꯪꯒꯦ ꯑꯗꯨꯗꯣ
ꯑꯗꯨ ꯈꯪꯗꯦ ꯀꯥꯎꯈ꯭ꯔꯦ ꯀꯌꯥꯃꯨꯛꯇꯤ ꯐꯪꯖꯔꯣꯏ ꯌꯥꯡꯈꯩꯗꯤ ꯍꯦꯟꯕ ꯃꯥꯡꯅ
ꯎꯝ ꯌꯥꯡꯈꯩ ꯍꯦꯜꯂꯗꯤ ꯑꯗꯨꯗꯤ ꯇꯁꯤꯔ ꯑ
ꯑꯗꯨꯅꯤ
ꯆꯍꯤ ꯑꯃꯒꯤꯗꯤ ꯑꯗꯨꯝ ꯌꯥꯔꯦꯅꯦ
ꯎꯝ
ꯑꯁ ꯂꯧꯗꯁꯨ ꯆꯥꯛ ꯆꯥꯕ ꯅꯨꯡꯉꯥꯏꯍꯦ
ꯅꯨꯡꯉꯥꯏꯕꯅꯤ ꯂꯧꯗꯅ ꯆꯥꯕ ꯅꯨꯡꯉꯥꯏꯕꯅꯤ ꯌꯨꯝꯗꯨꯒꯤ ꯃꯌꯥꯝ ꯂꯧꯗꯨꯅ ꯋꯥ ꯍꯥꯏꯗꯤ ꯊꯕꯛꯇ ꯋꯥꯅ ꯁꯨꯅꯒ ꯆꯥꯕꯃꯤꯅꯤꯅꯀꯣ
ꯍꯣꯏ
ꯆꯥꯕꯗꯨ ꯆꯪꯕ
ꯃꯥꯁꯨ ꯊꯣꯛꯄꯅꯤ ꯑꯗꯨꯅ
ꯎꯝ ꯑꯩꯁꯨ ꯈꯜꯂꯤꯕꯅꯤ ꯃꯁꯤꯁꯤ ꯌꯨꯝꯗ ꯆꯥꯕꯒ ꯂꯧꯗ ꯆꯥꯕꯒ ꯀꯃꯥꯏꯅ ꯇꯧꯖꯥꯠꯔꯒ ꯌꯦꯡ ꯀꯥꯟꯗ ꯌꯨꯝꯗꯗꯤ ꯀꯩꯅꯣ ꯑꯗꯨꯝ ꯐ꯭ꯔꯤ ꯐ꯭ꯔꯤ ꯂꯩꯔꯒ ꯆꯥꯏꯗꯅ ꯂꯧꯗꯗꯤ ꯊꯕꯛ ꯁꯨꯔ ꯋꯥꯅ ꯆꯥꯛ ꯆꯥꯕꯅꯤꯅ ꯌꯥꯝ ꯆꯪꯉꯕ ꯆꯥꯛꯁꯦ
ꯎꯝ ꯂꯧꯗꯨꯗꯤ ꯍꯟꯖꯥꯡ ꯍꯥꯎꯒꯦꯔꯥ ꯍꯥꯎꯔꯣꯏꯔꯥ ꯑꯁ ꯃꯍꯥꯎꯗꯤ ꯈꯤꯇꯪꯇꯧ ꯇꯧꯋꯦꯕ ꯃꯣꯏꯗꯗꯤ
ꯎꯝ
ꯅꯛꯗꯤ ꯀꯔꯣ ꯂꯧꯁꯨ ꯀꯌꯥꯝ ꯄꯥꯛ ꯎꯒꯗꯧ ꯃꯥꯜꯅꯤ ꯍꯟꯗꯛꯒꯤꯁꯦ
ꯈꯪꯗꯦꯁ ꯅꯣꯡꯁꯨ ꯇꯥꯗꯕꯅꯤꯅ ꯍꯧꯖꯤꯛꯐꯥꯎ ꯅꯣꯏ ꯃꯊꯥ ꯁꯥꯔꯝꯃꯅꯤ ꯂꯧꯁꯤ ꯏꯁꯤꯡ ꯂꯩꯇꯕꯅꯤꯅ
ꯎꯝ ꯏꯁꯤꯡ ꯈꯔ ꯇꯨꯔꯦꯜꯗꯒꯤ ꯂꯧꯕ ꯌꯥꯕ ꯃꯤꯁꯤꯡꯗꯤ ꯈꯔ ꯅꯨꯡꯉꯥꯏ ꯅꯨꯡꯉꯥꯏꯔꯝꯝꯕꯅꯤꯅ ꯃꯣꯏꯅ
ꯃꯗꯤ ꯈ ꯅꯅꯨꯡꯔ ꯑꯃ
ꯐꯪꯕ ꯃꯤꯁꯤꯡꯒꯤꯗꯤ ꯋꯥꯅꯤ ꯁꯤ ꯃꯇꯝꯁꯦ
ꯎꯝ
ꯑꯁ ꯅꯛ ꯀꯩ ꯍꯥꯏꯔꯣ ꯑꯩꯈꯣꯏ ꯀꯨꯟꯒꯤ ꯑꯃ ꯂꯩꯕꯗꯥ ꯀꯨꯟꯒꯤ ꯂꯩꯕꯗꯣ
ꯎꯝ
ꯀꯔꯣ ꯀꯝꯐꯥꯝ ꯃꯦꯔꯦꯖ ꯍꯥꯏꯕ꯭ꯔꯥ
ꯎꯝ
ꯅꯣꯏꯗꯁꯨ ꯑꯗꯨꯃꯥꯏꯅ ꯇꯧꯅꯕ꯭ꯔꯥ
ꯇꯧꯕꯅꯤ ꯀꯨꯏꯔꯦ ꯇꯧꯗꯕ
ꯑꯁ ꯑꯗꯨ ꯃꯇꯝꯗꯗꯤ ꯑꯣꯛꯁꯥꯒ ꯄꯤꯖꯕꯅꯦꯍꯦ
ꯌꯦ ꯃ ꯇꯕ ꯀꯩꯅꯣ ꯄꯤꯖꯔꯗꯤ ꯐꯔꯦ ꯄꯤꯗ꯭ꯔꯗꯤ ꯎꯥꯏ ꯂꯩꯇꯦ
ꯄꯤꯅꯤꯡꯉꯥꯏꯗꯤ ꯍꯥꯏꯅꯕꯅ ꯐꯕꯅꯦ ꯑꯗꯨꯗ
ꯎꯝ ꯎꯝꯝ ꯇꯧꯐꯝꯁꯨ ꯈꯪꯗꯦ ꯑꯁ ꯂꯧꯎꯁꯨ ꯆꯟꯉ ꯇꯜꯂꯦ ꯁꯁꯨ
ꯍꯌꯦꯡ ꯑꯃꯨꯛ ꯀꯃꯥꯏꯅ ꯇꯧꯗꯣꯏꯅꯤ
ꯁꯨꯗꯅ ꯑꯃꯨꯛ ꯐꯪꯕꯗꯣ
ꯎꯝ
ꯑꯧ ꯋꯥꯕꯁꯨ ꯕꯤꯦꯔꯛꯑꯗꯤ ꯕꯤꯔꯛꯑꯅꯤ ꯀꯁꯨ ꯍꯣꯏ ꯋꯥꯅ ꯇꯥꯜꯂꯒ ꯑꯃꯨꯛ ꯃꯃꯜ ꯃꯍꯨꯠ ꯂꯥꯛꯇ꯭ꯔꯗꯤꯀꯣ
ꯎꯝ
ꯃꯤ ꯈꯔꯗꯤ ꯂꯩꯗꯅ ꯃꯣꯏꯅ ꯆꯪꯈꯤꯕ ꯄꯩꯁꯥꯗꯨꯒ ꯊꯣꯛꯂꯛꯄ ꯆꯦꯡ ꯕꯣꯔꯥ ꯑꯗꯨꯒ ꯍꯥꯏꯔꯗꯤ ꯌꯥꯝ ꯈꯦꯠꯅꯕꯝꯇꯁꯨ ꯂꯩꯑꯕ
ꯑ ꯎ
ꯅꯣꯏ ꯂꯧ ꯈꯥꯎꯔꯗꯤ ꯑꯁ ꯁ꯭ꯀꯣꯜ ꯆꯠꯈꯤꯕꯅꯤꯅꯦ
ꯀꯩ ꯍꯧꯔꯨꯕ ꯀꯥꯕ
ꯍꯧꯔꯕꯅꯦ ꯍꯣꯏ ꯅꯣꯏꯒ꯭ꯂꯞ ꯈꯥꯎ ꯀꯩꯔꯣ
ꯃꯥ ꯐꯤꯔꯣꯟꯜ ꯇꯨꯗꯦ ꯍꯥꯏꯕ ꯅꯠꯇ꯭ꯔꯣ
ꯐꯤꯔꯣꯟꯜ ꯈꯤꯇꯪꯅꯦꯅ ꯇꯨꯈ꯭ꯔꯕ꯭ꯔ ꯇꯨꯗ꯭ꯔꯤꯕ꯭ꯔꯣ
ꯎꯝ
ꯃꯣꯏ ꯊꯣꯛꯎꯄꯔꯦ ꯅꯣꯏ ꯂꯧ ꯈꯥꯎꯔꯗꯤ ꯀꯧꯔꯛꯑꯣꯍꯦ ꯂꯥꯛꯀꯦꯍꯦ
ꯎꯝ ꯍꯩ ꯂꯧ ꯁꯨꯕ ꯃꯇꯝꯗꯅꯦ ꯃꯊꯥ ꯌꯥꯝ ꯁꯥꯗꯧꯔꯤꯁꯦ
ꯍꯧꯖꯤꯛ ꯋꯦꯗꯔꯁꯤꯒ ꯍꯥꯏꯔꯗꯤꯀꯣ
ꯎꯝ
ꯍꯧꯖꯤꯛ ꯇꯁꯦꯡꯅ ꯍꯥꯏꯔꯗꯤ ꯍꯧꯖꯤꯛꯁꯦ ꯅꯣꯡ ꯆꯨꯕ ꯌꯥꯕ ꯃꯇꯝ ꯅꯠꯇ꯭ꯔꯅꯦ
ꯅꯣꯡ ꯆꯨꯕ ꯃꯇꯝꯅꯤꯅ ꯍꯧꯖꯤꯛꯁꯦ
ꯅꯣꯡ ꯆꯨꯕ ꯃꯇꯝ ꯅꯣꯡ ꯆꯨꯨꯗ꯭ꯔꯗꯤ ꯑꯁ ꯀꯔꯝ ꯀꯥꯟꯗ ꯑꯃꯨꯛ ꯆꯨꯗ‌ꯣꯏꯔꯣ ꯃꯨꯛ ꯐꯔꯛꯇ ꯆꯨꯔꯛꯀꯗꯧ ꯃꯥꯜꯂꯦ ꯁꯤꯒꯤ ꯃꯑꯣꯡꯁꯦ
ꯎꯝ ꯑꯁ
ꯂꯧ ꯈꯥꯎꯅꯔꯦ ꯍꯥꯏꯕ ꯃꯇꯝꯗ ꯑꯃꯨꯛ ꯆꯨꯔꯛꯑꯗꯤ ꯑꯁ ꯃꯥꯡꯗꯤ ꯃꯥꯡꯕꯅ ꯍꯩꯔꯣꯛ ꯍꯀꯨꯝꯂꯥ ꯑꯗꯨꯃꯥꯏꯅ ꯇꯧꯈꯤꯕꯗꯣ
ꯍꯥꯥ
ꯍꯥꯀꯨꯝꯗꯨꯔ‌ꯣ ꯅꯣꯡ ꯐꯖꯅ ꯆꯨꯈꯤꯕꯗ‌ꯣ ꯂꯧ ꯈꯥꯎꯕ ꯂꯧ ꯈꯥꯎꯒꯦ ꯍꯥꯏꯕ ꯃꯇꯝꯗ
ꯈꯛꯀꯨꯝ ꯑꯣꯏꯔꯝꯃꯣꯏꯗ
ꯎ ꯇ꯭ꯋꯦꯟꯇꯤ ꯀꯌꯥ ꯇ꯭ꯋꯦꯟꯇꯤ ꯇ꯭ꯋꯦꯟꯇꯤ ꯐꯣꯔꯗꯔꯣ ꯑꯣꯏꯔꯝꯅꯤ ꯂꯧ ꯈꯥꯎꯔꯒꯦ ꯍꯥꯏꯕ ꯃꯇꯝ ꯌꯧꯔꯀꯥꯟꯗ ꯑꯁ ꯅ‌ꯣꯡ ꯐꯖꯅ ꯆꯨꯈꯤꯕꯅꯦꯍ‌ꯦ
ꯑꯩ ꯂꯧ ꯈꯥꯎꯕ ꯂꯥꯏꯔꯤꯗ ꯍꯧꯖꯤꯛ ꯇꯜꯂꯤꯖ‌ꯦ ꯑꯩ ꯂꯧ ꯍꯧꯖꯤꯛ ꯇꯜꯂꯤꯖ‌ꯦ
ꯑꯥ
ꯂꯧ ꯀꯩꯅꯣꯅꯅꯦ ꯐꯧ ꯈꯔ ꯊꯝꯃꯀꯥꯟꯗ ꯅ ꯅꯥꯄꯤꯁꯤꯡꯗꯣ ꯐꯩꯒꯗꯕ ꯃꯇꯝ ꯂꯥꯛꯀꯅꯤꯅ
ꯑꯥ
ꯑꯗꯨꯗꯅꯦ ꯇꯜꯂꯤꯁ‌ꯦ
ꯑꯁ ꯑꯗꯨꯗ ꯀꯥꯏꯔꯣ ꯑꯥ ꯑꯥ ꯃꯆꯥ ꯃꯆꯥ ꯀꯥꯡꯁꯨ ꯌꯥꯝ ꯃꯥꯟꯕꯗꯣ
ꯎꯝ ꯑꯗꯨꯅꯦ ꯇꯜꯂ‌ꯦꯁꯦ ꯀꯛꯆ‌ꯦꯡ ꯌꯥꯝ ꯆꯤꯛꯒꯗꯤ
ꯑꯩꯗꯤ ꯗꯨ ꯀꯛꯆ‌ꯦꯡ ꯑꯃ ꯂꯩꯕꯅꯦ ꯀ ꯆꯤꯛꯑꯀꯥꯟꯗ ꯂꯥꯏꯍꯧ ꯇꯧꯕ ꯀꯛꯆ‌ꯦꯡ ꯑꯃ ꯂꯩꯕꯅꯦ
ꯈꯔ ꯀꯛꯆꯦꯜ ꯂꯩꯕꯅꯨ ꯆꯤꯛꯄꯗꯒꯤꯀꯣ ꯌꯥꯝ ꯍꯥꯀꯠꯆꯕ
ꯍꯣꯏ ꯑꯁ ꯍꯛꯁꯨ ꯍꯛꯀꯠꯖꯕ ꯈꯤꯇꯪ ꯈꯤꯇꯪ ꯅꯥꯕꯒꯨꯝ ꯅꯥꯗꯕꯒꯨꯝꯀꯣ ꯍꯩꯅꯗꯦꯍ‌ꯦ ꯑꯗꯨꯗ‌ꯣ ꯃꯁꯛꯇꯤ ꯁꯨꯡꯎ ꯎꯗ꯭ꯔꯤ ꯑꯩ ꯑꯗꯨꯗ‌ꯣ
ꯈꯪꯗ꯭ꯔ‌ꯦꯗ
ꯅꯪ ꯃꯁꯛ ꯈꯪꯉꯕꯣ ꯑꯗꯨꯒꯤꯗꯣ
ꯎꯔ‌ꯦꯗ ꯎꯔꯕꯅ‌ꯦ ꯑꯃ ꯄꯤꯛ ꯄꯤꯛ ꯄꯤꯛꯄꯅ‌ꯦꯗ
ꯄꯤꯛꯄ꯭ꯔꯣ ꯑꯗꯨꯗꯣ
ꯎꯝ
ꯄꯤꯛꯑꯒ ꯑꯁ ꯊꯕꯛꯇꯤ ꯐꯖꯅ ꯇꯧꯋꯦꯍ‌ꯦ ꯑꯗꯨ ꯑꯗꯨꯗꯤ
ꯊꯕꯛꯇꯤ ꯁꯨꯗꯕꯅꯦ ꯑꯗꯥꯏꯗꯒꯤ ꯊꯕꯛ ꯁꯨꯗꯕꯒꯤꯅꯦ ꯍꯟꯗꯛ ꯑꯁ ꯀꯩꯅꯣ ꯏꯁꯥꯁꯦ ꯌꯥꯗ꯭ꯔꯦꯕ
ꯎꯝ ꯁꯨꯅꯤꯡꯉꯥꯏ ꯒ꯭ꯌꯥꯟ ꯇꯥꯗ꯭ꯔꯦꯅꯦ ꯁꯨꯃꯟꯗꯗꯅ
ꯍꯝ
ꯑꯟꯗꯁ ꯈꯟꯕꯨ ꯈꯜꯂꯗꯤ ꯑꯃꯨꯛ ꯊꯕꯛ ꯁꯨꯨꯕꯁꯨ ꯑꯃꯨꯛ ꯇꯜꯂꯦ ꯁꯨꯗ꯭ꯔꯗꯤ ꯌꯥꯗꯦ ꯃꯨꯛ
ꯁꯨꯗꯅ ꯆꯥꯕ ꯐꯪꯗ꯭ꯔꯦꯗꯅ ꯑꯩꯈꯣꯏꯗꯗꯤ
ꯑꯗꯨꯅꯤ ꯊꯕꯛ ꯂꯦꯞꯕꯗꯤ ꯆꯥꯕꯁꯨ ꯂꯦꯞꯄꯦ
ꯗꯨꯅ‌ꯦ
ꯀꯨꯏꯅ ꯄꯣꯊꯥꯔꯒ ꯑꯩꯈꯣꯏꯗ ꯐꯥꯎ ꯁꯨꯃꯟꯟꯅꯗꯦ ꯑꯩꯈꯣꯏꯗ ꯐꯥꯎ ꯀꯩꯔꯣ ꯃꯤꯅ ꯎꯔꯀꯥꯟꯗ ꯑꯩꯈꯣꯏꯗ ꯐꯩ ꯀꯥꯏꯕ ꯂꯩꯗꯅ
ꯎꯝ
ꯁꯨ ꯇꯟꯕꯅꯦ ꯈꯣꯠꯂꯅꯦ ꯑꯗꯨꯃꯥꯏꯅ ꯍꯥꯏꯔꯅꯤ ꯃꯣꯏ ꯑꯩꯈꯣꯏꯗꯁꯨ
ꯢꯁ ꯈꯪꯗꯦ ꯒ꯭ꯌꯥꯟ ꯇꯥꯗ꯭ꯔꯦ ꯊꯕꯛꯀ ꯁꯨꯗꯕꯤꯗ ꯑꯗꯨꯝ ꯍꯤꯡꯉ ꯂꯩ ꯑꯗꯨ ꯐꯗꯧꯕ
ꯑꯣ ꯊꯕꯛ ꯂꯩꯇꯕ ꯂꯝꯗꯝ ꯑꯣꯏꯔꯗꯤ ꯑꯁ ꯑꯗꯨ ꯑꯣꯏ ꯊꯕꯛꯀ ꯂꯩꯇ꯭ꯔꯗꯤ ꯌꯥꯔꯣꯏ ꯑꯩꯈꯣꯏ ꯏꯁꯥꯁꯤꯡꯁꯦ ꯂꯣꯏꯅ ꯍꯥꯏꯖꯔ
ꯀꯨꯏ ꯀꯨꯏꯅ ꯍꯤꯡꯗꯧ ꯃꯥꯜꯂꯦꯗ
ꯆꯍꯤ ꯌꯥꯡꯈꯩ ꯍꯤꯡꯕ ꯍꯥꯏꯕꯁꯦ ꯐꯥꯒꯤ ꯅꯠꯇ꯭ꯔꯦ
ꯎꯝ
ꯃꯣꯏ ꯀꯩꯔꯣ ꯏꯅꯥꯛ ꯈꯣꯟꯕꯁꯤꯡꯒꯤ ꯏꯅꯥꯛ ꯈꯦꯝꯕꯁꯤꯡꯅꯤ ꯑꯗꯨꯃꯥꯏꯅ ꯇꯧꯔꯅꯤꯉꯣ
ꯎꯝ ꯍꯧꯖꯤꯛꯀꯥꯟꯗꯤ ꯀꯌꯥ ꯌꯨꯔꯤꯌꯥ ꯃꯇꯝꯅꯤꯅ ꯀꯣ ꯂꯩꯍꯥꯎꯁꯦ ꯍꯤꯗꯥꯛ ꯃꯇꯝꯅꯤꯅ ꯊꯥꯏꯅꯈꯤꯕ ꯃꯤꯁꯤꯡꯗꯤ ꯃꯁꯥ ꯃꯁꯥ ꯉꯥꯛꯇꯪ ꯎꯔꯒ ꯍꯦꯜꯂꯒ ꯆꯥꯕꯅꯤꯅ ꯍꯧꯖꯤꯛꯀꯥꯟꯗꯤ ꯁꯤ ꯅꯠꯇ꯭ꯔꯦꯕ
ꯃꯍꯥꯎꯁꯨ ꯍꯦꯟꯕꯅꯦꯕ ꯃꯣꯢꯒꯤꯗꯨꯅ
ꯎꯝ
ꯍꯧꯖꯤꯛꯀꯤꯗꯤ ꯌꯥꯔꯦꯅꯦ ꯍꯤꯗꯥꯛꯅ ꯉꯝꯃꯦꯕ ꯂꯣꯏꯅꯃꯛ ꯍꯤꯗꯥꯛ ꯇꯥꯗ꯭ꯔꯗꯤ ꯃꯍꯨꯠꯁꯨ ꯂꯩꯇꯦꯅ ꯑꯩꯈꯣꯏꯗꯗꯤ ꯑ ꯋꯥꯅ ꯎꯕꯒꯤ ꯃꯍꯨꯠ ꯐꯪꯗ꯭ꯔꯗꯤ ꯑꯃꯨꯛ ꯀꯣꯏꯗꯁꯨꯨꯝ ꯃꯥꯡꯗꯦꯕ
ꯎꯝ ꯊꯕꯛ ꯇꯨꯅꯅꯦ ꯀꯅꯥꯒꯨꯝꯕ ꯈꯔꯗꯤ ꯊꯕꯛ ꯁꯨꯅꯤꯡꯗꯕ ꯃꯤ ꯈꯔ ꯂꯩꯔꯕꯅꯤꯅ ꯇꯟ ꯇꯟꯅ
ꯎꯝ ꯂꯩꯕꯅꯦ ꯃꯤ ꯄꯨꯝꯅꯃꯛ ꯊꯕꯛ ꯁꯨꯅꯤꯡꯉꯦ ꯍꯥꯏꯕꯗꯤ ꯂꯩꯇꯦꯗꯅ
ꯎꯝ
ꯑꯩ ꯀꯔꯤ ꯍꯥꯏꯁꯤ ꯏꯅꯥꯛ ꯈꯨꯨꯟꯕꯁꯤꯡ ꯎꯔꯤꯗꯨꯅꯦ ꯃꯣꯏꯗꯤ ꯊꯕꯛ ꯁꯨꯗ꯭ꯔꯕꯅꯤꯅ ꯃꯁꯥ ꯅꯣꯏꯍꯜ ꯅꯣꯏꯍꯜꯂꯒ ꯍꯥ
ꯎꯝ
ꯀꯩ ꯌꯦꯡꯕ ꯅꯨꯡꯉꯥꯏꯔꯁꯨ ꯈꯪꯗ꯭ꯔꯦ
ꯍꯝ
ꯑꯩꯈꯣꯏꯒꯨꯝꯅ ꯁꯨ ꯁꯨꯔꯒ ꯂꯩꯕꯅ ꯅꯨꯡꯉꯥꯏꯕꯅꯦ ꯑꯗ ꯔꯣꯝꯗ ꯍꯥꯏꯔ